ꯇꯥꯏꯀꯣ ꯔꯦꯁ ꯎꯝ ꯑꯗꯨꯅꯦ ꯑꯩꯗꯤ ꯀꯩꯅꯣ ꯇꯧꯔꯝꯕꯅꯦ ꯑꯥ ꯑꯦꯛꯖꯥꯝ ꯈꯔ ꯊꯥꯁꯤꯔꯦꯅꯀꯣ ꯑꯗꯨꯝ ꯑꯩ ꯈꯔ ꯌꯦꯡꯕꯤ
ꯑꯣ ꯑꯁ ꯊꯥꯕꯤꯌꯨ ꯑꯩꯈꯣꯏ ꯃꯤꯁꯦ ꯌꯥꯝ ꯊꯣꯛꯀꯗꯕ ꯇꯧꯕꯅꯤ ꯊꯣꯛꯅꯤꯡꯉꯥꯏ ꯈꯥ ꯈꯔ ꯍꯣꯠꯅꯥꯎ
ꯎꯝ ꯃꯥꯅꯦ ꯑꯩ ꯌꯦꯡꯂꯤꯀꯣ ꯍꯧꯖꯤꯛꯀꯤꯗꯤ
ꯎꯝ
ꯗꯤꯁ ꯍꯟꯗꯛ ꯆꯍꯤ ꯃꯊꯪ ꯆꯍꯤ ꯃꯛꯇꯤ ꯑꯩ ꯍꯥꯏꯕ ꯉꯝꯗꯦ ꯑꯗꯨꯕꯨ ꯑꯩ ꯑꯗꯨꯝ ꯍꯣꯏ ꯇꯞꯅ ꯇꯞꯅꯀꯣ ꯑꯩ ꯑꯗꯨꯝ ꯇꯧꯒꯦꯅ ꯈꯜꯂꯤ
ꯍꯣꯏ ꯇꯞ ꯇꯞꯅ ꯇꯧꯑꯣ ꯀꯩꯅꯣ ꯊꯨꯅ ꯇꯧꯔꯨꯁꯨꯀꯣ ꯑꯩꯈꯣꯏꯅ ꯊꯕꯛ ꯊꯨꯅ ꯐꯪꯒꯦ ꯍꯥꯏꯔꯁꯨ ꯌꯥꯗꯕꯅꯤ
ꯑꯗꯣ
ꯇꯝ ꯌꯥꯝ ꯂꯩꯕꯒꯤ ꯎꯝ
ꯑꯗꯣ ꯑꯁꯣꯝꯗꯤ ꯍꯩ ꯔꯥꯁꯦ ꯀꯩꯀꯩ ꯆꯥꯕꯤꯒꯦ ꯍꯥꯏꯗꯤ ꯅꯣꯡꯃ ꯅꯣꯡꯃꯒꯤ ꯁꯥ ꯉꯥ ꯑꯗꯨꯝ ꯑꯅꯝꯕ ꯆꯥꯕ꯭ꯔꯥ ꯅꯠꯇ꯭ꯔꯒ ꯍꯩ ꯅꯨꯡ ꯆꯥꯕ꯭ꯔꯥ ꯑꯗꯩ ꯃꯅꯥ ꯃꯁꯤꯡꯒꯁꯨ ꯆꯥꯕꯤꯕ꯭ꯔꯣ
ꯍꯣꯏ ꯍꯥꯏꯒꯨꯝꯕꯗꯤ ꯑꯗꯨꯝ ꯆꯥꯏ ꯑꯩꯁꯦꯀꯣ ꯍꯧꯖꯤꯛꯀꯥꯟ ꯆꯥꯗ꯭ꯔꯦ ꯑꯩꯅ ꯑꯁꯤꯗ ꯂꯥꯛꯄ ꯀꯨꯏꯗ꯭ꯔꯦꯕ ꯑꯩꯒꯤ ꯑꯁꯤ ꯑꯩꯈꯣꯏꯒꯤ ꯍꯧꯖꯤꯛ ꯂꯩꯐꯝꯗꯀꯣ ꯑꯗꯨꯝ ꯂꯥꯛ ꯗꯤ ꯂꯥꯛꯑꯦ ꯊꯥ ꯑꯃꯒꯨꯝꯕ ꯂꯩꯔꯒ ꯆꯠꯂꯦ
ꯎꯝ
ꯑꯗꯨ ꯑꯩ ꯅꯍꯥꯟ ꯂꯧꯕ ꯃꯐꯝꯁꯤꯡꯗꯨꯁꯨ ꯐꯪꯗꯕ ꯍꯧꯖꯤꯛꯀꯥꯟ ꯑꯗꯨꯒꯤ ꯑꯩ ꯆꯠ ꯆꯠꯇ꯭ꯔꯤꯌꯦ ꯑꯩꯈꯣꯏ ꯃꯤ ꯃꯌꯥꯝ ꯂꯩꯌꯦ ꯑꯁꯤꯗ ꯑꯩꯒꯤ ꯐꯦꯃꯤꯂꯤꯁꯤꯡꯁꯦ ꯑꯗꯨ ꯑꯣꯏꯔꯁꯨ ꯃꯣꯏꯁꯦ ꯀꯔꯤꯅꯣ ꯃꯣꯏ ꯁꯨ ꯃꯣꯏꯒꯤ ꯊꯕꯛ ꯂꯩꯕ ꯉꯥꯛꯇ ꯀꯣ ꯏꯁꯇꯨꯗꯦꯟꯁꯨ ꯂꯩꯌꯦ ꯃꯥꯧꯁꯨ ꯂꯩꯑ ꯑꯗꯨꯝ ꯍꯦ ꯑꯉꯥꯡꯒ ꯆꯤꯟꯕ ꯉꯥꯛꯇꯒꯤ ꯑꯩꯅ ꯑꯁ ꯑꯩꯅ ꯆꯠꯈ꯭ꯔꯒꯦ ꯍꯥꯏꯅ ꯑꯩ ꯕꯖꯥꯔꯒꯨꯝꯕꯁꯨ ꯄꯥꯡꯊꯣꯛ ꯊꯣꯛꯇꯦꯕ
ꯎꯝ
ꯑꯗꯨ ꯉꯥꯏꯔꯒ ꯂꯩꯔꯤꯅꯦ ꯑꯩ ꯆꯥꯅꯤꯡꯕ ꯂꯣꯏꯅꯃꯛ ꯆꯥꯗ꯭ꯔꯤꯅꯦ ꯍꯧꯖꯤꯛ ꯍꯧꯖꯤꯛ ꯐꯥꯎ ꯆꯥꯅꯕ ꯇꯧꯋꯦ
ꯑꯗꯣ ꯍꯩ ꯅꯣꯡꯒꯤꯁꯦ ꯃꯇꯥꯡꯗ ꯑꯩ ꯈꯤꯇꯪ ꯍꯥꯏꯕꯤꯒꯦꯀꯣ
ꯎꯝ ꯎꯝ
ꯆꯥ ꯀꯔꯤꯅ ꯐꯒꯅꯤ ꯅꯠꯇ꯭ꯔꯥ ꯑꯗꯨ ꯑꯩ ꯗꯤ ꯑꯩꯒꯤ ꯁꯞꯖꯦꯛ ꯑꯣꯏꯕꯀꯣ ꯑꯗꯨꯅ ꯑꯩ ꯈꯤꯇꯪ ꯍꯥꯏꯕꯤꯒꯦ ꯁꯤꯁꯇꯦꯔ ꯁꯨ ꯈꯪꯉꯝꯒꯅꯤꯀꯣ
ꯑꯣ ꯍꯣꯏ ꯍꯣꯏ ꯗꯗꯥꯏꯇꯤꯁꯤꯌꯥꯟꯅ ꯅꯪ
ꯑꯩ ꯅꯠꯇꯦ ꯑꯩ ꯍꯣꯔꯇꯤꯀꯜꯆꯔꯅꯦꯕꯀꯣ ꯑꯩꯁꯦ ꯑꯩ ꯃꯥꯁꯇꯔ ꯂꯣꯏꯕꯀꯣ ꯍꯣꯔꯇꯤꯀꯜꯆꯔꯗ ꯑꯗꯣ ꯑꯩ ꯑꯩꯒꯤ ꯁꯞꯖꯦꯛꯁꯦ ꯑꯩꯒꯤ ꯁꯞꯖꯦꯛꯁꯦ ꯍꯩꯅꯦꯕ ꯑꯩꯒꯤꯗꯤ ꯑꯗꯨꯅꯀꯣ ꯑꯩꯈꯣꯏ ꯑꯩ ꯑꯗꯨꯝ ꯍꯧꯖꯒꯦꯀꯣ ꯑꯩꯈꯣꯏ ꯑꯅꯝꯕ ꯃꯇꯝꯗ ꯍꯩ ꯔꯥ ꯆꯥꯕ ꯃꯇꯝꯗꯀꯣ ꯐ꯭ꯔꯨꯏꯠꯁ ꯆꯥꯕ ꯃꯇꯝꯗ ꯅꯠꯇ꯭ꯔꯒ ꯚꯦꯖꯤ ꯇꯦꯕꯜꯁ ꯃꯅꯥ ꯃꯁꯤꯡ ꯆꯥꯕ ꯃꯇꯝꯗ ꯃꯁꯥ ꯃꯗꯅꯣ ꯁꯝꯅ ꯍꯥꯏꯗ ꯖꯥꯃꯨꯟ ꯖꯥꯃꯨꯟꯒꯤ ꯍꯩꯗꯣ ꯈꯪꯉꯤꯅ ꯖꯃꯨꯟꯒꯨꯝꯕ ꯑꯋꯥ ꯊꯥꯕꯤ ꯑꯋꯥ ꯊꯥꯕꯤ ꯄꯄꯥꯌꯥꯒꯨꯝꯕꯀꯣ ꯑꯗꯒꯤꯗꯤ ꯕ꯭ꯂꯦꯛꯕꯦꯔꯤ ꯂꯩꯗꯅꯀꯣ ꯃꯁꯥ ꯕ꯭ꯂꯦꯛ ꯀꯂꯔ ꯑꯗꯒꯤꯗꯤ ꯑꯪꯒꯨꯔ ꯑꯪꯒꯨꯔꯁꯨ ꯕ꯭ꯂꯦꯛ ꯑꯣꯏꯕ ꯖꯥꯗꯣ ꯕꯦꯡ꯭ꯂꯣꯣꯔ ꯭ꯂꯨ ꯀꯥꯏ ꯏꯅꯦꯔꯥꯏꯇꯤ ꯑꯣ ꯑꯗꯗꯒꯤ ꯑꯩꯈꯣꯏ ꯍꯩꯅꯧ ꯑꯃꯨꯟꯕ ꯅꯠꯇ꯭ꯔꯒ ꯑꯩꯈꯣꯏ ꯕꯤꯠ ꯈꯪꯉꯤꯅꯦꯀꯣ ꯕꯤꯠꯔꯨꯠ ꯍꯣꯏ ꯑꯗꯨꯣ ꯃꯌꯥꯝꯁꯦ ꯆꯥꯕꯤꯒꯗꯕꯀꯣ ꯃꯣꯏꯁꯤꯗ ꯑꯩꯈꯣꯏ ꯏꯁꯥꯁꯤꯗ ꯌꯥꯝ ꯀꯥꯟꯅꯕ ꯌꯥꯎꯕ ꯍꯥꯏꯇꯥꯔꯦꯀꯣ ꯑꯩꯈꯣꯏ
ꯑꯣ
ꯑꯩꯈꯣꯏꯅ ꯁꯣꯔ ꯍꯣꯟꯕ ꯃꯇꯝꯗ ꯑꯣꯛꯁꯤꯖꯦꯟ ꯂꯧꯧꯁꯜꯂꯦꯅꯀꯣ
ꯎꯝ
ꯃꯁꯤꯗ ꯑꯣꯛꯁꯤꯖꯦꯟꯁꯦ ꯑꯩꯈꯣꯏ ꯀꯩꯅꯣꯗ ꯂꯪꯁꯇ ꯕ꯭ꯂꯠꯇ ꯄꯨꯔꯒ ꯑꯩꯈꯣꯏ ꯁꯦꯜꯁꯇ ꯄꯤꯕꯗꯣ ꯑꯗꯨꯗ ꯌꯥꯎꯗꯕ ꯑꯣꯛꯁꯤꯖꯦꯟ ꯑꯦꯛꯁꯇ꯭ꯔꯥ ꯑꯣꯛꯁꯤꯖꯦꯟꯗꯣ ꯑꯗꯣ ꯑꯩꯈꯣꯏ ꯏꯁꯀꯤꯟꯁꯦ ꯆꯥꯊꯠꯄꯅꯦꯕꯀꯣ ꯐ꯭ꯔꯤ ꯔꯦꯗꯤꯀꯜꯁ ꯍꯥꯏꯅ ꯑꯗꯨꯒꯤ ꯑꯗꯨꯒꯤ ꯑꯣꯛꯁꯤꯖꯦꯟ ꯑꯔꯦꯝꯕ ꯍꯥꯝꯐꯨꯜ ꯑꯣꯏꯕ ꯑꯣꯛꯁꯤꯖꯦꯟ ꯃꯌꯥꯝꯗꯣ ꯍꯧꯖꯤꯛꯀꯤ ꯃꯆꯨ ꯃꯌꯥꯝꯗꯨꯅ ꯆꯥꯊꯠꯇꯣꯏꯅꯦꯕꯀꯣ ꯍꯧꯖꯤꯛꯀꯤ ꯃꯆꯨ ꯃꯅꯨꯡꯗ ꯑꯦꯟꯇꯤ ꯑꯣꯛꯁꯤꯗꯦꯟ ꯍꯥꯏꯅ ꯑꯃ ꯌꯥꯎꯔꯤꯕꯀꯣ
ꯍꯣꯏ ꯍꯣꯏ
ꯑꯦꯟꯇꯤ ꯑꯣꯛꯁꯤꯗꯦꯟ ꯑꯦꯟꯇꯤ ꯑꯣꯛꯁꯤꯗꯦꯟ ꯍꯥꯏꯕ ꯄꯣꯠꯁꯤꯅ ꯃꯣꯏꯁꯦ ꯆꯥꯊꯠꯇꯣꯏꯅꯦꯕ ꯑꯗꯨꯒ ꯏꯁꯥ ꯑꯩꯈꯣꯏꯒꯤ ꯑꯦꯠꯖꯤꯡꯒꯨꯝꯕ ꯑꯗꯨꯒ ꯔꯤꯡꯀꯜ ꯊꯣꯛꯄ ꯃꯌꯥꯝ ꯂꯩꯗꯅꯀꯣ ꯑꯗꯒꯤꯗꯤ ꯃꯁꯜ ꯁꯣꯟꯖꯜꯂꯛ ꯅꯠꯇ꯭ꯔꯒ ꯃꯤꯠ ꯅꯥ ꯄꯥꯡꯁꯜꯂꯛꯄꯀꯣ ꯃꯌꯥꯝꯁꯦ ꯃꯁꯤ ꯃꯁꯤ ꯃꯌꯥꯝꯒꯤ ꯀꯥꯟꯅꯕꯅꯦꯕ ꯍꯩ ꯆꯥꯕꯁꯤꯀꯣ ꯑꯗꯣ ꯍꯧꯖꯤꯛ ꯀ ꯃꯍꯧꯁꯥꯒꯤ ꯃꯆꯨ ꯂꯩꯕ ꯀꯩꯅꯣꯁꯤꯡꯁꯦ ꯑꯗꯨꯅꯤꯀꯣ ꯑꯗꯣ ꯑꯩꯈꯣꯏ ꯃꯆꯨ ꯂꯩꯖꯗ꯭ꯔꯒꯁꯨ ꯚꯤꯇꯥꯃꯤꯟꯁ ꯗ ꯋꯥꯡꯕ ꯂꯩꯀꯣ ꯁꯝꯅ ꯍꯥꯏꯔꯕꯗ ꯀꯩꯅꯣꯁꯦ ꯍꯩꯒ꯭ꯔꯨꯁꯦ ꯍꯩꯒ꯭ꯔꯨꯅꯦ ꯄꯨꯡꯗꯣꯟꯟꯅ ꯑꯗꯨꯒ ꯆꯝꯄ꯭ꯔꯥꯅꯦ ꯃꯣꯏꯁꯦ
ꯎꯝ
ꯚꯤꯇꯥꯃꯤꯟꯁꯤ ꯌꯥꯝꯡ ꯋꯥꯡꯕ ꯀꯩꯅꯣ ꯀꯥꯡꯕꯨꯅꯦꯕꯀꯣ ꯍꯩ ꯀꯥꯡꯕꯨꯅꯦꯕ ꯃꯣꯏꯁꯦ ꯑꯗꯣ ꯀꯒꯨꯝ ꯑꯗꯣ ꯃꯣꯏꯁꯦ ꯌꯥꯝ ꯑꯩꯈꯣꯏꯅ ꯆꯥꯕꯤꯒꯗꯕꯀꯣ
ꯎꯝ
ꯑꯩꯈꯣꯏ ꯃꯣꯏꯁꯦ ꯆꯥꯕꯤꯒꯗꯕ ꯍꯥꯏꯕꯗꯤ ꯑꯩꯈꯣꯏꯒꯤ ꯏꯃ꯭ꯌꯨꯟ ꯁꯤꯁꯇꯦꯝꯁꯦ ꯏꯃ꯭ꯌꯨꯟ ꯁꯤꯁꯇꯦꯝꯁꯦ ꯌꯥꯝ ꯀꯥꯟꯅꯍꯜꯂꯦꯕꯀꯣ ꯚꯤꯇꯥꯃꯤꯟ ꯁꯤ ꯆꯥꯕꯁꯤꯅꯀꯣ ꯑꯗꯨꯅ ꯑꯩꯈꯣꯏ ꯑꯗꯨ ꯌꯥꯝ ꯆꯥꯕꯤꯒꯗꯕꯅꯦ ꯑꯗꯨꯒ ꯍꯧꯖꯤꯛꯀꯤ ꯚꯤꯇꯥꯃꯤꯟ ꯑꯦꯗ ꯍꯥꯏꯔꯒꯅꯀꯣ ꯇꯥꯃꯤꯟ ꯑꯦꯁꯦ ꯀꯔꯤꯗ ꯀꯥꯟꯅꯒꯦ ꯍꯥꯏꯕꯗ ꯑꯩꯈꯣꯏ ꯉꯁꯥꯏ ꯑꯩꯅ ꯍꯥꯏꯈꯤꯕꯗꯣ ꯃꯤꯠ ꯑꯩꯈꯣꯏ ꯃꯤꯠ ꯀꯤ ꯃꯁꯜꯁꯦ ꯍꯦꯟꯅ ꯀꯟꯍꯟꯕꯀꯣ ꯃꯁꯤꯒ ꯌꯥꯝ ꯀꯥꯟꯅꯔꯦ ꯃꯁꯤ ꯀꯩꯅꯣꯅꯦ ꯈ꯭ꯋꯥꯏꯗꯒꯤ ꯋꯥꯡꯕꯁꯦ ꯃꯦꯡꯒꯣꯅꯦꯕꯀꯣ ꯃꯦꯡꯒꯣꯁꯦ ꯌꯥꯝ ꯆꯥꯕꯤꯒꯦ ꯇꯧꯕꯀꯣ ꯑꯃꯨꯟꯕꯗꯣ ꯃꯦꯡꯒꯣꯁꯦ ꯌꯥꯝ ꯆꯥꯕꯤꯒꯅꯤ ꯄꯥꯄꯌꯥ ꯑꯩꯈꯣꯏ ꯀꯩꯅꯣꯁꯦ ꯑꯋꯥꯊꯥꯕꯤꯁꯦ ꯌꯥꯝ ꯆꯥꯕꯤꯒꯅꯤ ꯑꯃꯨꯟꯕꯗꯀꯣ ꯑꯗꯨꯒꯤꯗꯤ ꯃꯅꯥ ꯃꯁꯤꯡꯗ ꯍꯥꯏꯔꯒꯅ ꯏꯁꯄꯤꯅꯥꯠꯁꯀꯤ ꯃꯅꯥꯗꯣ ꯑꯗꯨꯒ ꯕꯤꯠ ꯔꯨꯠꯀꯤ ꯃꯅꯥꯗꯣ ꯃꯣꯏꯁꯦ ꯆꯥꯕꯤꯒꯗꯕ ꯑꯗꯨꯒ ꯀꯣꯔꯦꯟꯗꯔ ꯑꯩꯈꯣꯏ ꯐꯗꯤꯒꯣꯝꯀꯣ ꯑꯗꯨꯒ ꯗ꯭ꯔꯝ ꯏꯁꯇꯤꯛ ꯈꯪꯒꯅꯤꯀꯣ ꯗ꯭ꯔꯝ ꯏꯁꯇꯤꯛ ꯃꯔꯤꯡꯒꯥꯗꯣ
ꯍꯣꯏ
ꯕꯣꯔꯤꯡꯒꯥꯗꯣ ꯑꯗꯨ ꯌꯥꯝ ꯆꯥꯕꯤꯒꯗꯕ ꯃꯅꯥꯗꯣ ꯚꯤꯇꯥꯃꯤꯟ ꯑꯦ ꯌꯥꯝ ꯂꯩꯕꯅꯦ ꯍꯣꯏ ꯃꯣꯏꯁꯦ ꯌꯥꯝ ꯆꯥꯒꯗꯕꯅꯦ ꯀꯣ ꯑꯗꯨꯒ ꯚꯤꯇꯥꯃꯤꯟ ꯚꯤꯇꯥꯃꯤꯟ ꯁꯤꯗ ꯍꯥꯏꯔꯒꯅ ꯑꯩ ꯉꯁꯥꯏ ꯍꯥꯏꯈꯤꯕꯗꯣ ꯆꯝꯄ꯭ꯔꯥ ꯂꯩꯔꯦ ꯀꯣꯝꯂꯥ ꯂꯩꯔꯦꯀꯣ ꯑꯗꯨꯒ ꯍꯩꯒ꯭ꯔꯨ ꯂꯩꯔꯦ ꯑꯗꯨꯒ ꯄꯨꯡꯗꯣꯟ ꯃꯣꯏꯁꯤꯅꯦꯕꯀꯣ ꯃꯣꯏꯁꯦ ꯌꯥꯝ ꯆꯥꯕꯤꯒꯗꯕꯀꯣ ꯑꯗꯨꯒ ꯑꯩꯈꯣꯏ ꯆꯝꯄ꯭ꯔꯥ ꯂꯩꯔꯦ ꯑꯗꯨꯒ ꯇꯣꯃꯦꯇꯣ ꯑꯩꯈꯣꯏ ꯈꯥꯃꯦꯟ ꯀꯣ ꯈꯥꯃꯦꯟ ꯑꯁꯤꯟꯕ ꯑꯗꯨꯒ ꯗ꯭ꯔꯝ ꯏꯁꯇꯤꯛ ꯃꯅꯥ ꯑꯗꯨꯒ ꯆꯤꯜꯂꯤ ꯑꯩꯈꯣꯏ ꯀꯩꯅꯣꯗꯣ ꯃꯣꯔꯣꯛ ꯑꯁꯥꯡ ꯕꯖꯥꯔꯗꯣ ꯑꯁꯥꯡꯕ ꯑꯃ ꯂꯩꯗꯅꯀꯣ ꯌꯥꯝ ꯁꯥꯕ ꯅꯠꯇꯕ ꯑꯃ ꯑꯁꯥꯡꯕꯗꯣ ꯑꯗꯣ ꯀꯦꯞꯁꯤꯀꯝ ꯀꯦꯞꯁꯤꯀꯝ ꯈꯪꯉꯦꯀꯣ ꯃꯣꯏꯁꯦ ꯌꯥꯝ ꯆꯥꯕꯤꯒꯗꯕꯀꯣ ꯃꯣꯏꯁꯤ ꯆꯥꯕꯤꯒꯗꯕꯅꯦ
ꯑꯗꯣ
ꯑꯩꯈꯣꯏ ꯄ꯭ꯔꯣꯇꯤꯟꯁꯨ ꯗꯔꯀꯥꯔ ꯂꯩꯅꯀꯣ ꯄ꯭ꯔꯣꯇꯤꯟ ꯄ꯭ꯔꯣꯇꯤꯟ ꯍꯧꯖꯤꯛ ꯀꯥꯟꯗꯤ ꯑꯩꯈꯣꯏ ꯆꯥꯛ ꯏꯟꯁꯥꯡ ꯌꯥꯝ ꯆꯥꯏꯕꯀꯣ ꯄ꯭ꯔꯣꯇꯤꯟ ꯋꯥꯠꯄꯒꯤ ꯃꯥꯜꯅ꯭ꯌꯨꯇ꯭ꯔꯤꯁꯟ ꯊꯣꯛꯏꯁꯦ ꯑꯗꯣ ꯄ꯭ꯔꯣꯇꯤꯟꯁꯦ ꯕꯦꯂꯦꯟꯁ ꯗꯥꯏꯠ ꯑꯣꯏꯍꯟꯒꯦ ꯍꯥꯏꯔꯗꯤ ꯀꯦꯁꯤꯌꯣꯅꯠꯀꯨꯝꯕꯁꯦ ꯗ꯭ꯔꯥꯏ ꯐ꯭ꯔꯨꯏꯠꯁꯇꯣ ꯑꯀꯪꯕꯖꯥꯗꯣ ꯑꯗꯣ ꯀꯦꯁꯤꯅꯠꯁꯦ ꯂꯩꯔꯦ ꯆꯥꯕꯤꯒꯗꯧꯕꯀꯣ ꯑꯗꯨꯒ ꯑꯜꯃꯟ ꯑꯜꯃꯥꯟ ꯈꯪꯉꯦꯀꯣ
ꯍꯣꯏ ꯍꯣꯏ
ꯀꯦꯁꯤꯌꯨ ꯑꯜꯃꯟ ꯋꯥꯜꯅꯠ ꯃꯣꯏꯁꯦ ꯑꯗꯨꯝ ꯗ꯭ꯔꯥꯏ ꯐ꯭ꯔꯨꯏꯠꯁꯇ ꯑꯗꯨꯝ ꯆ ꯅꯠꯁꯇ ꯑꯗꯨꯝ ꯂꯥꯛꯄꯅꯦ ꯑꯗꯨꯝꯌꯥꯝ ꯆꯥꯕꯤꯒꯗꯧꯕ ꯑꯗꯨꯒ ꯃꯅꯥ ꯃꯁꯤꯡꯗ ꯍꯥꯏꯔꯒꯅ ꯑꯩꯈꯣꯏꯒꯤ ꯀꯩꯅꯣꯗꯣ ꯄꯤꯁꯀꯣ ꯑꯩꯈꯣꯏ ꯑ ꯍꯤꯡꯒꯣꯜꯗ ꯍꯧꯕ ꯍꯋꯥꯏꯗꯣ ꯑꯗꯨ ꯄꯤꯁ ꯀꯥꯎꯄꯤ ꯃꯣꯏꯈꯣꯏ ꯆꯥꯕꯤꯒꯗꯕꯀꯣ
ꯎꯝ
ꯑꯗꯨꯒ ꯑꯩꯈꯣꯏ ꯀꯩꯅꯣ ꯃꯇꯝꯗ ꯐꯦꯠꯁ ꯍꯥꯏꯕꯁꯤꯁꯨ ꯗꯔꯀꯥꯔ ꯂꯩꯀꯣ ꯐꯦꯠ
ꯍꯣꯏ
ꯐꯦꯠ ꯍꯥꯏꯕꯁꯤ ꯑꯩꯈꯣꯏ ꯀꯣꯂꯦꯁꯇꯔꯣꯜ ꯑꯦꯛꯁꯇ꯭ꯔꯥ ꯑꯩꯈꯣꯏ ꯀꯩꯅꯣ ꯍꯛꯆꯥꯡꯗ ꯊꯣꯛꯄꯗꯨ ꯅꯠꯇꯦꯀꯣ ꯀꯥꯟꯅꯕ ꯑꯩꯈꯣꯏ ꯐꯦꯠꯀꯤ ꯗꯥꯏꯖꯦꯁꯟ ꯑꯃ ꯂꯩꯗꯅꯀꯣ ꯃꯁꯤ ꯆꯥꯕ ꯄꯤꯒꯗꯕꯅꯤ ꯃꯁꯤꯁꯦ ꯀꯔꯤ ꯀꯔꯤꯅꯣ ꯍꯥꯏꯕ ꯀꯥꯟꯗ ꯀꯩꯅꯣ ꯂꯩꯌꯦ ꯑꯦꯕꯣꯀꯦꯗꯣꯀꯣ ꯈꯥꯡꯉꯥꯝꯃꯅꯦ ꯑꯦꯕꯣꯀꯦꯗꯣꯁꯦ ꯌꯥꯝ ꯑꯩꯈꯣꯏ ꯕ꯭ꯔꯦꯛꯐꯥꯁꯇꯒꯨꯝꯕꯁꯦ ꯄꯠꯇꯔꯒꯤ ꯃꯍꯨꯠꯇꯀꯣ ꯑꯦꯕꯣꯀꯦꯗꯣ ꯇꯩꯔꯒ ꯆꯥꯕꯤꯒꯗꯕꯀꯣ ꯃꯔꯛ ꯃꯔꯛꯇꯀꯣ ꯑꯗꯨꯝ ꯍꯥꯏꯗꯤ ꯌꯥꯝꯗꯕꯤꯗ ꯑꯗꯨꯝ ꯈꯔ ꯈꯔ ꯀꯣ ꯅꯨꯡꯇꯤꯒꯤ ꯆꯥꯕꯤꯒꯗꯕꯀꯣ ꯑꯗꯒꯤꯗꯤ ꯋꯥꯜꯅꯠ ꯍꯥꯏꯗꯤ ꯀꯩꯅꯣꯗꯣ ꯋꯥꯜꯅꯠ ꯑꯩ ꯍꯥꯏꯕ ꯍꯩꯇꯔꯦ ꯋꯥꯜꯅꯠꯁꯦ ꯋꯥꯜꯅꯠꯅꯦ ꯎꯝ ꯋꯥꯜꯅꯠꯅꯦ ꯑꯗꯨꯒ ꯑꯜꯃꯟ ꯃꯣꯏꯁꯦ ꯆꯥꯕꯤꯒꯗꯕꯀꯣ
ꯎꯝ
ꯁꯨꯃꯥꯏꯅ ꯂꯩꯔꯦ ꯑꯗꯨꯒ ꯀꯦꯜꯁꯤꯌꯝꯗ ꯍꯥꯏꯔꯒꯅꯀꯣ ꯀꯦꯜꯁꯤꯌꯝꯁꯨ ꯌꯥꯝ ꯀꯥꯟꯅꯕꯅꯤꯀꯣ ꯑꯩꯈꯣꯏꯗ ꯁꯔꯨꯒꯤ ꯀꯩꯀꯩ ꯖꯣꯏꯟꯒꯤꯀꯣ ꯂꯤꯠꯆꯤꯁꯦ ꯌꯥꯝ ꯂꯤꯠꯆꯤꯁꯦ ꯌꯥꯝ ꯆꯥꯕꯤꯒꯗꯧꯕ
ꯑꯣ ꯎꯝ
ꯀꯦꯜꯁꯤꯌꯝ ꯈ꯭ꯋꯥꯏꯗꯒꯤ ꯌꯥꯝꯕꯁꯦ ꯀꯥꯔꯣꯟꯗ ꯀꯔꯣꯟꯗꯥ ꯑꯩꯈꯣꯏ ꯀꯩꯅꯣ ꯀꯣꯟꯗꯥ ꯍꯥꯏꯁꯦ ꯃꯥꯗꯤ ꯗ꯭ꯔꯥꯏ ꯐ꯭ꯔꯨꯠꯁ ꯑꯣꯏꯅ ꯂꯥꯛꯀꯅꯤꯀꯣ ꯀꯔꯣꯟꯗꯥ ꯍꯥꯏꯕꯁꯤꯦ ꯀꯩꯅꯣꯅꯦ ꯑꯩꯈꯣꯏ ꯀꯩꯅꯣꯒꯤ ꯍꯥꯏꯔꯗꯤ ꯑꯩꯈꯣꯏꯅ ꯕꯥꯏꯕꯜꯗ ꯑꯩꯈꯣꯏꯅ ꯑꯩꯈꯣꯏ ꯖꯤꯖꯁ ꯀ꯭ꯔꯥꯏꯁꯄꯨ ꯀꯩꯅꯣ ꯇꯧꯈꯤꯕꯗꯣ ꯇꯤꯡꯈꯪꯒꯤ ꯇꯤꯡꯈꯪꯒꯤ ꯀ꯭ꯔꯥꯎꯟ ꯑꯣꯐ ꯐꯣꯔꯟꯅ ꯍꯥꯞꯈꯤꯗꯅꯀꯣ
ꯎꯝ
ꯃꯗꯨꯒꯤ ꯇꯤꯡꯈꯪꯗꯣ ꯀꯔꯣꯟꯗꯥꯅꯦꯕꯀꯣ ꯑꯗꯣ ꯃꯥꯒꯤ ꯗꯦꯠꯇꯣ ꯃꯥꯒꯤ ꯍꯩꯗꯣ ꯑꯀꯪꯕꯗ ꯄꯔꯆꯦꯁ ꯇꯧꯕ ꯄꯣꯠꯇꯣ ꯑꯗꯣ ꯌꯥꯝ ꯀꯦꯜꯁꯤꯌꯝ ꯌꯥꯝ ꯌꯥꯎꯋꯦꯕꯀꯣ
ꯑ ꯑꯗꯨꯅꯥꯡ ꯍꯥꯏꯕꯗꯤ ꯗꯦꯠꯁ ꯗꯨꯔꯥ
ꯍꯣꯏ ꯗꯁꯇ ꯍꯣꯏ
ꯑ ꯑꯣ ꯍꯣꯏ ꯍꯣꯏ
ꯗ ꯅꯣꯏ ꯀꯔꯣꯟꯗꯥꯅ ꯇꯣꯡꯉꯥꯜꯂꯦꯀꯣ
ꯀꯣꯝꯗ ꯑꯩꯁꯦ ꯈꯔ ꯇꯣꯡꯉꯥꯜꯂꯦ
ꯍꯣꯏ ꯀꯔꯝꯗ ꯈꯔ ꯇꯣꯡꯉꯥꯜꯂꯦ ꯗꯦꯠꯅ ꯇꯣꯡꯉꯥꯜꯂꯦꯀꯣ ꯎꯝ ꯑꯗꯨꯃꯥꯏꯅ ꯂꯩꯔꯦ ꯑꯗꯨꯒ ꯀꯔꯤ ꯂꯤꯐ ꯀꯣ
ꯀꯔꯤ ꯂꯤꯞꯁ
ꯀꯔꯤ ꯂꯤꯞꯁꯣꯏ
ꯍꯣꯏ ꯍꯣꯏ ꯈꯪꯉꯦ ꯈꯪꯉꯦ ꯎꯝ ꯀꯔꯤ ꯄꯇꯥ ꯈꯪꯉꯦ ꯑꯣ ꯑꯣ
ꯀꯩꯁꯦꯝ ꯌꯥꯎꯕꯅꯦ ꯆꯥꯕꯤꯒꯗꯕꯅꯦ ꯑꯗꯨꯒ ꯑꯃꯔꯟꯊꯁ ꯑꯗꯨꯒ ꯔꯦꯗꯤꯁꯀꯤ ꯃꯅꯥ ꯀꯣ
ꯑꯃꯔꯟ ꯁꯁꯤ ꯀꯔꯀꯣ
ꯑꯃꯔ ꯅꯟꯊꯛꯁ ꯑꯩ ꯑꯩꯈꯣꯏ ꯂꯣꯟꯗ ꯍꯥꯏꯕ ꯍꯩꯗꯅꯦ
ꯑ ꯑꯗꯨ ꯑꯥ ꯑꯩ ꯊꯤꯒꯦ ꯑꯗꯨꯗꯤ ꯑꯗꯨ
ꯔꯦꯗꯤꯁꯀꯤ ꯃꯅꯥꯀꯣ ꯃꯌꯥꯝꯁꯦ ꯆꯥꯕꯤꯒꯗꯧꯕ
ꯈꯩ ꯍꯥꯎ ꯇꯥꯕꯗ ꯑꯗꯨꯁꯨ
ꯍꯈꯣꯏ ꯑꯗꯨꯝ ꯈꯔ ꯈꯔ ꯐꯨꯠꯂꯒꯣ ꯑꯗꯣ ꯍꯥꯎꯕ ꯍꯥꯎꯇꯕꯅ ꯑꯃ ꯑꯣꯏꯈ꯭ꯔꯦꯅꯀꯣ
ꯍꯣꯏ ꯍꯣꯏ
ꯑꯥꯏꯔꯟ ꯈ꯭ꯋꯥꯏꯗꯒꯤ ꯃꯔꯨꯏꯕ ꯑꯥꯏꯔꯟ ꯍꯥꯏꯕꯁꯤꯅ ꯑꯩꯈꯣꯏ ꯅꯣꯏ ꯃꯔꯨ ꯑꯣꯏꯅ ꯅꯨꯄꯤꯒꯤꯀꯣ ꯏ ꯏ ꯌꯥꯝ ꯃꯥꯡꯕꯅꯤꯅꯀꯣ ꯏꯀꯥꯏꯗꯅ ꯍꯥꯏꯕꯗꯀꯣ ꯏ ꯑꯃꯥꯡꯕꯅꯤꯅ
ꯎꯝ
ꯑꯩꯈꯣꯏ ꯏꯁꯤꯗ ꯄꯥꯔꯠ ꯑꯅꯤ ꯈꯥꯏꯗꯣꯛꯑꯦꯕꯀꯣ ꯍꯦꯃꯣꯒ꯭ꯂꯣꯕꯤꯟ ꯍꯥꯏꯕ ꯑꯃ ꯑꯥꯏꯔꯟ ꯍꯥꯏꯕ ꯑꯃ ꯀꯣ ꯑꯗꯨꯗ ꯃꯁꯤꯗ ꯍꯦꯝ ꯍꯥꯏꯕ ꯄꯥꯔꯠꯇ ꯑꯣꯏ ꯍꯦꯃꯣꯒ꯭ꯂꯣꯕꯤꯟꯗ ꯍꯦꯝ ꯍꯥꯏꯕ ꯄꯥꯠꯇꯣ ꯀꯩꯅꯣꯅꯦꯕ ꯑꯥꯏꯔꯟꯅꯦꯕꯀꯣ ꯑꯗ ꯑꯥꯏꯔꯟꯁꯦ ꯌꯥꯝꯅ ꯑꯥꯏꯔꯟꯁꯦ ꯌꯥꯝ ꯗꯔꯀꯥꯔ ꯂꯩꯌꯦꯕ ꯑꯥꯏꯔꯟꯁꯦ ꯋꯥꯠꯂꯛꯑꯕꯀꯣ ꯃꯤ ꯑꯦꯅꯤꯃꯤꯌꯥ ꯍꯥꯏꯕ ꯑꯦꯅꯤꯃꯤꯌꯥ ꯍꯥꯏꯕꯁꯦ ꯑꯗꯨꯝ ꯗꯤꯁꯑꯣꯗꯔ ꯑꯃ ꯑꯗꯨꯝ ꯅꯥꯕꯅꯦꯕ ꯑꯦꯅꯤꯃꯤꯌꯥꯁꯦ ꯑꯗꯨꯝ ꯇꯨꯝꯅꯤꯡꯕ ꯍꯣꯠꯄꯀꯣ ꯍꯥꯏꯗꯤ ꯑꯥꯏꯔꯟ ꯋꯥ ꯆꯠꯄꯅꯤꯅꯀꯣ ꯑꯗꯨꯃꯥꯏꯅ ꯇꯧꯗꯅ
ꯎꯝ
ꯑꯗꯨꯃꯥꯏꯅ ꯇꯧꯗꯅ ꯀꯩꯅꯣꯁꯦ ꯑꯩꯈꯣꯏ ꯃꯔꯨ ꯑꯣꯏꯅ ꯂꯩꯁꯥꯕꯤ ꯑꯩꯈꯣꯏ ꯃꯧꯁꯤꯅ ꯆꯥꯕꯤꯒꯗꯕꯀꯣ ꯃꯁꯤ ꯀꯅꯥ ꯀꯅꯥ ꯀꯔꯤ ꯀꯔꯤꯅꯣ ꯍꯥꯏꯔꯗꯤ ꯉꯁꯥꯏ ꯑꯩꯅ ꯍꯥꯏꯈꯤꯕꯗꯣ ꯗꯦꯠ ꯗꯦꯠꯁꯦ ꯌꯥꯝ ꯆꯥꯕꯤꯒꯗꯕ ꯀꯣ ꯑꯥꯏꯔꯟ ꯌꯥꯝ ꯌꯥꯎꯕꯅꯦꯀꯣ ꯑꯗꯨꯒ ꯀꯦꯁꯤꯌꯨꯅ ꯆꯥꯕꯤꯒꯗꯕ
ꯑ
ꯈ꯭ꯋꯥꯏꯗꯒꯤ ꯌꯥꯝꯕꯁꯦ ꯀꯔꯣꯟꯗꯥꯅꯦꯕꯀꯣ ꯀꯔꯣꯟꯗꯥꯗ ꯗꯤ ꯍꯩ ꯑꯃꯗꯀꯣ ꯊꯥꯔꯇꯤ ꯅꯥꯏꯟ ꯄꯥꯔꯁꯦꯟꯗꯤ ꯃꯥꯗꯤ ꯑꯥꯏꯔꯟꯅꯤꯅꯦ
ꯑꯁ ꯌꯥꯝꯃꯦ ꯍ
ꯆꯥꯒꯗꯧꯕ ꯑꯗꯨꯒ ꯗꯦꯠꯇꯣ ꯗꯦꯠꯅ ꯑꯦꯂꯚꯦꯟ ꯄꯥꯔꯁꯦꯟ ꯂꯩꯕꯀꯣ ꯌꯥꯝꯃꯦ ꯑꯗꯣ ꯀꯦꯁꯤꯌꯨꯅ ꯐꯥꯏꯚ ꯄꯥꯔꯁꯦꯟ ꯀꯣ ꯑꯗꯨꯒ ꯉꯁꯥꯏ ꯋꯥꯜꯅꯠꯇꯣ ꯑꯗꯨꯅ ꯐꯥꯏꯚ ꯄꯥꯔꯁꯦꯟ ꯀꯣ ꯑꯗꯨꯒ ꯑꯃꯔꯟ ꯁꯁ ꯑꯃꯔ ꯑꯟ ꯁꯁ ꯑꯃꯨꯛ ꯆꯥꯕꯤꯒꯗꯕ ꯑꯃꯅ ꯁꯁ ꯌꯥꯝꯃꯦ ꯑꯗꯨꯒ ꯀꯩꯅꯣꯒꯤ ꯃꯅꯥꯁꯦ ꯑꯩꯈꯣꯏ ꯐꯗꯤꯒꯣꯝꯁꯦ ꯃꯣꯏꯁꯨꯦ ꯆꯥꯕꯤꯒꯗꯕꯀꯣ ꯃꯣꯏ ꯁꯤ ꯁꯤꯅꯦ ꯑꯗꯣꯝ ꯃꯌꯥꯝ ꯁꯤ ꯑꯗꯨꯝ ꯅꯤꯡꯁꯤꯡꯕ ꯈꯔꯗꯀꯣ ꯍꯌꯦꯡꯣꯏ ꯀꯥꯎꯔꯁꯨ ꯑꯗꯨ ꯑꯩꯉꯣꯟꯗ ꯍꯪꯕꯤꯔꯛꯑꯣꯀꯣ ꯑꯩ ꯑꯗꯨꯝ ꯍꯥꯏꯔꯛꯀꯦ ꯑꯃꯨꯛꯀꯣ
ꯑꯁ ꯌꯥꯝ ꯍꯥꯏꯔꯦ ꯅꯪꯕꯨ ꯋꯥꯔꯤ ꯁꯥꯕꯁꯦ
ꯎꯝ ꯍꯥꯏꯗꯤ ꯍꯛꯆꯥꯡ ꯐꯠ